ꯍꯥꯎ
ꯅꯪ ꯀꯩꯅꯣ ꯚꯥꯏ ꯅꯣꯏꯒꯤ ꯏꯪꯂꯤꯁ ꯅ꯭ꯌꯨꯁꯄꯦꯄꯔ ꯂꯧꯒꯨꯝ ꯂꯧꯁꯟꯒꯨꯝ ꯇꯧꯗꯥꯏꯅꯦ
ꯇꯧꯏ ꯀꯩꯗꯧꯔꯒꯦ
ꯑꯩꯗꯣ ꯅꯪꯁꯨ ꯀꯔꯤꯝꯅꯠꯇꯦ ꯑꯩꯒꯤꯁꯨ ꯑꯝꯇ ꯂꯧꯁꯤꯟꯁꯤꯔꯥ ꯇꯧꯕ ꯑꯣ ꯑꯩ ꯉꯥꯏꯍꯛ ꯂꯩꯔ ꯥꯛꯀꯦ ꯀꯩꯅꯣꯝꯇ ꯌꯦꯡꯒꯦ ꯇꯧꯕꯅꯦ ꯑꯥꯔꯇꯤꯀꯜ ꯅꯨꯡꯇꯤꯀꯜ ꯈꯔ ꯑꯩꯗꯣ ꯍꯟꯇꯛ ꯑꯦꯛꯖꯥꯝ ꯊꯥꯒꯦ ꯇꯧꯕ ꯑꯗꯨꯒꯤ ꯀꯔꯦꯟ ꯑꯦꯐꯤꯌꯥꯔꯗꯨ ꯈꯔ ꯌꯦꯡꯒꯦ ꯇꯧꯕꯅꯤ
ꯎꯝ ꯅꯤꯌꯨꯁ ꯄꯦꯄꯔ ꯏꯪꯂꯤꯁꯀꯤ ꯂꯧꯕ ꯌꯥꯝ ꯀꯥꯟꯅꯕꯅꯤ ꯕꯥꯏ ꯍꯥꯏꯗꯤ ꯑꯗꯨꯒꯨꯝꯕ ꯑꯦꯛꯖꯥ ꯀꯝꯄꯤ ꯇꯤꯇꯤꯞ ꯑꯦꯚꯖꯥꯝꯒꯨꯝꯕ ꯊꯥꯕ ꯈꯣꯠꯄꯗꯣ ꯍꯥꯏꯗꯤ ꯌꯥꯝ ꯀꯥꯟꯅꯕꯅꯦꯕ ꯄꯥꯕꯗꯣ ꯅꯣꯏꯖꯨ ꯑꯃꯟ
ꯑꯩꯁꯨ ꯂꯧ ꯂꯩꯁꯤꯟꯒꯦꯅ ꯇꯧꯔꯤꯅꯦ ꯑꯗ ꯒꯤ ꯑꯈꯣꯏ ꯁꯤꯗꯗꯤ ꯑꯃꯨꯛ ꯀꯩꯅꯣꯒꯤ ꯍꯥꯏꯗꯤ ꯅ꯭ꯌꯨꯁꯄꯦꯄꯔꯁꯦ ꯗꯥꯏꯔꯦꯛ ꯀꯩꯅꯣ ꯈꯔ ꯍꯥꯏꯗꯤ ꯀꯩꯅꯣꯒꯨꯝ ꯃꯦꯂꯟ ꯏꯟꯗꯤꯌꯥꯒꯨꯝꯕꯒꯤꯒ ꯌꯧꯔꯛꯄꯁꯤꯗꯤ ꯑꯃꯨꯛ ꯋꯥꯟ ꯗꯦ ꯗꯤꯂꯦꯥ ꯑꯃꯨꯛ ꯂꯩꯗꯅ ꯍꯣꯠ ꯅꯤꯎꯁꯁꯨ ꯑꯃꯨꯛ ꯐꯪꯗꯦꯗꯅ ꯑꯗꯨꯒꯤꯁꯨ ꯇꯧꯕꯅꯤꯗ
ꯀꯩꯅꯣꯒꯤ ꯑꯩꯈꯣꯏꯒꯤ ꯂꯧꯁꯤꯜꯂꯤꯕ ꯀꯀꯥꯗ ꯑꯗꯨ ꯑꯗꯨꯝ ꯅꯨꯡꯉꯥꯏꯕꯅꯤ ꯚꯥꯏ ꯍꯥꯏꯗꯤ ꯑꯗꯨꯒꯤ ꯑꯗꯨꯗꯩ ꯇꯧꯔꯒ ꯂꯧ ꯁꯜꯂꫭ ꯃꯥꯥꯅ ꯑꯃꯨꯛ ꯅꯨꯡꯉꯥꯏꯕꯅꯦꯕ ꯈꯔ ꯀꯩꯅꯣ ꯇꯧꯕ ꯉꯥꯡꯅ ꯁꯛꯅꯕ ꯈꯔ ꯅꯨꯡꯉꯥꯏꯕꯗꯣ ꯑꯗꯨ ꯑꯣꯏꯕꯅꯤ
ꯅꯪꯒꯤꯗꯨ ꯍꯣꯏ ꯑꯩꯁꯨ ꯍꯣꯔꯦꯟ ꯍꯣꯔꯦꯟꯂꯥ ꯀꯥꯏꯩꯅꯣ ꯑꯝꯇ ꯍꯥꯥꯏꯗꯗꯤ
ꯅ꯭ꯌꯨꯁꯄꯦꯄꯔ ꯄꯥꯕꯁ ꯌꯥꯝ ꯀꯥꯟꯅꯈ꯭ꯔꯖꯥꯠꯅꯤꯗꯕ ꯍꯥꯏꯗꯤ
ꯎꯝ
ꯀꯩꯅꯣꯒꯤ ꯍꯥꯏꯗꯤ ꯂꯩꯕꯥꯛꯁꯤꯗ ꯊꯣꯛꯏꯕ ꯊꯧꯗꯣꯛ ꯋꯥꯊꯣꯛ ꯑꯗꯨꯗꯒꯤ ꯀꯥꯟꯅ ꯀꯥꯟꯅꯔꯕ ꯀꯩꯅꯣ ꯌꯥꯝꯅ ꯄꯤꯕꯅꯦꯕ
ꯎꯝ
ꯌꯥꯝ ꯄꯥꯕ꯭ꯔꯥ ꯀꯩꯝ ꯇꯧꯗꯥꯏꯅꯦ
ꯍꯥꯥ
ꯀꯣꯃꯤꯛꯁ ꯌꯥꯝ ꯄꯥꯕ꯭ꯔꯥ ꯀꯩꯅꫭꯝ ꯇꯧꯗꯥꯏꯅꯦ ꯅꯪ
ꯑꯥ ꯑꯩ ꯀꯣꯃꯤꯛ ꯀꯨꯝ ꯀꫭꯃꯤꯛ ꯀꯨꯝꯕ ꯑ ꯀꯩ ꯀꯩ ꯈꯔ ꯈꯔꯕꯨꯗꯤ ꯄꯥ ꯁꯥꯟꯅꯕꯅꯦ ꯋꯥꯔꯤꯒꯨꯝꯕ ꯁꯣꯔꯠ ꯁꯇꯣꯔꯤꯒꯨꯝꯕ
ꯈꯤꯇꯪ ꯄꯥꯕ ꯅꯨꯡꯉꯥꯏꯕ ꯈꯔ ꯐꯖꯕ ꯑꯝꯇ ꯍꯥꯏꯔꯧꯗꯅ ꯑꯩꯁꯨ ꯑꯝꯇ ꯄꯥꯒꯦ
ꯈꯪꯗꯦ ꯚꯥꯏ ꯑꯩꯒꯤꯁꯤꯗ ꯂꯩꯔꯤꯑꯃꯅꯤꯁꯤ ꯂꯥꯛꯑꯒ ꯌꯦꯡꯉꯒ ꯂꯥꯛꯑꯣ ꯑꯩꯁꯨ ꯁꯖꯦꯁ ꯇꯧꯕꯗꯣ ꯀꯩꯅ ꯐꯗꯣꯏꯅꯣ ꯈꯪ‌ ꯍꯥꯏꯗꯤ ꯃꯤ ꯃꯤ ꯃꯥꯟꯅꯗꯦꯗꯅ
ꯎꯝ ꯑꯩꯁꯨ ꯑꯗꯨ ꯑꯝꯇ ꯌꯦꯡꯒꯦꯅꯦ ꯍꯥꯏꯗꯤ ꯁꯨꯝ ꯅꯨꯡꯊꯤꯟ ꯁꯦ ꯁꯥꯒ ꯁꯥꯔꯦ ꯃ ꯇꯝ ꯂꯦꯟꯚꯝ ꯈꯪ
ꯎꯝ ꯎꯝ ꯀꯩꯅꯣ ꯐꯤꯂꯝꯒꯨꯝꯕꯒ ꯌꯦꯡ ꯗ꯭ꯔꯣ
ꯍꯧꯖꯤꯛ ꯐꯥꯎꯒꯤꯗꯤ ꯌꯦꯡꯗ꯭ꯔꯤꯌꯦ ꯀꯣꯃꯤꯛꯁꯀꯨꯝꯕꯗꯣ ꯄꯥꯔꯒ ꯁꯨꯝ ꯃꯇꯝ ꯂꯦꯟꯕꫭꯏ ꯀꯩꯕꫭꯏ ꯇꯧꯐꯝ ꯈꯪꯗꯦꯕ ꯁꯥꯕꯅꯤꯅ
ꯐꯖ ꯐꯖꯕ ꯌꯥꯝ ꯂꯩꯕꯅꯦ
ꯐꯤꯂꯝꯁꯦ ꯑꯩꯖꯦ ꯀꯌꯥ ꯌꯦꯡꯗꯦꯅꯦ ꯐꯤꯂꯝꯁꯦ ꯃꯤꯠꯀ ꯁꯣꯛ
ꯎꯝ ꯅꯨꯡꯗꯤ ꯅꯨꯡꯉꯥꯏꯕꯅꯤꯍꯦ ꯍꯥꯏꯗꯤ ꯗꯥꯛꯇꯔ ꯐꯂꯝ ꯈꯪꯗꯦꯗ ꯚꯥꯏ ꯐꯖꯕ ꯑꯣꯁꯀꯥꯔ ꯑꯋꯥꯗ ꯐꯪꯕꯒ ꯃꯌꯥꯝ ꯂꯩꯗꯨꯗꯤ
ꯑ ꯑꯩꯁꯨ ꯈꯕꯨꯗꯤ ꯌꯦꯡꯉꯤ ꯑꯩꯅ ꯑꯩꯅ ꯌꯦꯡꯉꯤꯁꯤꯅ ꯋꯥꯔꯒꯤ ꯒꯨꯝꯕ ꯑꯗꯒꯤ ꯁꯥꯏꯟꯁ ꯐꯤꯛꯁꯟ ꯒꯨꯝꯕ ꯑꯦꯛꯁꯟꯒꯨꯝꯕ ꯑꯗꯨꯒꯨꯝꯕꯅ ꯈꯔ ꯌꯦꯡꯉꯦ ꯑꯇꯩꯗꯤ ꯀꯌꯥ ꯊꯣꯏꯅ ꯌꯦꯡꯗꯦ ꯐꯤꯂꯝꯁꯦ ꯍ ꯅ ꯌꯥꯝ ꯌꯦꯡꯉꯝꯕꯅꯦ ꯑꯩꯁꯦ ꯃꯤꯠꯁꯦ ꯁꯣꯛꯑꯦꯕ ꯍꯟꯗꯛꯁꯦ ꯑꯗꯨꯗꯒꯤ ꯑꯩꯁꯦ ꯐꯤꯂꯝꯁꯦ ꯄꯥꯛ ꯌꯦꯡꯗꯕ ꯑꯗꯨꯗꯒꯤ ꯅꯪꯗꯤ ꯐꯤꯂꯝ ꯌꯥꯝ ꯌꯦꯡ ꯒꯨꯝ ꯇꯧꯗꯥꯏꯅꯦ
ꯎꯝ
ꯅꯪ ꯃꯤꯠꯀꯗꯤ ꯄ꯭ꯔꯣꯕ꯭ꯂꯦꯝ ꯀꯩꯝ ꯂꯩꯇ꯭ꯔꯤꯕꯣ ꯎꯝ ꯃꯤꯠ ꯃꯤꯠꯀꯗꯤ ꯄ꯭ꯔꯣꯕ꯭ꯂꯦꯝ ꯀꯩꯝ ꯂꯩꯇ꯭ꯔꯤꯕꯕ
ꯀꯩꯁꯨ ꯊꯣꯏꯗꯣꯛꯄꯗꯤ ꯂꯩꯇꯦꯗ ꯀꯩꯅꯣꯒꯨꯝꯕ ꯍꯥꯏꯗꯤ ꯑꯩꯗꯣ ꯍꯥꯏꯗꯤ ꯗꯨꯝ ꯌꯥꯝ ꯀꯟꯅ ꯐꯤꯂꯝ ꯍꯥꯏ ꯃꯤꯠ ꯁꯣꯛꯄ ꯈꯣꯠꯄ ꯍꯥꯏꯁꯦ ꯍꫭꯏ ꯃꯣꯔꯅꯤꯡꯒꯨꯝꯕ ꯀꯩꯒꯨꯝꯕꯗ ꯐꯣꯟ ꯄꯥꯏꯕꯤꯗꯕ ꯑꯗꯨꯃꯥꯏꯅ ꯇꯧ ꯈ꯭ꯔ ꯑꯗꯨꯃꯥꯏꯅ ꯈꯔ ꯀꯩꯅꯣ ꯑ ꯀꯩ ꯍꯥꯏꯇꯥꯔꯦ ꯖꫭꯇꯣꯟ ꯅꯨꯡꯇꯣꯟ ꯈꯔ ꯇꯧꯕꯤꯔꯗꯤ ꯀꯩꯁꯨ ꯇꯧꯕ ꯅꯠꯇꯦꯗ ꯑꯁꯪ ꯑꯃꯃꯥꯟ ꯈꯔ ꯆꯥꯕꯤꯕ ꯑꯗꯨ ꯃꯉꯥꯏꯔꯦ ꯑꯩ ꯀꯥ ꯍꯦꯟꯅ ꯌꯥꯔ ꯂꯧꯕꯗꯨꯗꯤ ꯂꯧꯁ ꯈꯨꯜꯍꯧꯗꯦ ꯑꯗꯨꯒ ꯌꯥꯝ ꯀꯟꯅ ꯄꯪꯇꯧ ꯇꯧꯕꯗꯨꯁꯨ ꯇꯧꯗꯦ
ꯑꯩꯗꯤ ꯃꯤꯠꯁꯦ ꯑꯃ ꯑꯔꯥꯞꯄꯁꯦ ꯃꯁꯦꯡ ꯃꯔꯥꯡ ꯑꯣꯏꯅ ꯎꯕꯗꯣ ꯑꯗꯨꯃꯥꯏꯅ ꯇꯧꯔꯦꯅꯦ ꯑꯗꯨꯒꯤ ꯍꯟꯗꯛꯁꯦ ꯑꯩꯅ ꯈꯔ ꯀꯩꯅꯣ ꯇꯧꯒꯦꯅ ꯐꯣꯟ ꯅꯨꯡ ꯀꯩꯅꯣꯅꯨꯡꯁꯦ ꯈꯔ ꯊꯥꯗꯣꯛꯄ ꯃꯤꯠꯁꯦ ꯃꯤꯠ ꯅꯨꯡꯉꯥꯏꯇꯕꯖꯦ ꯌꯝ ꯅꯨꯡꯉꯥꯏꯇꯦꯗ ꯍꯥꯗꯤ ꯗꯣꯛꯇꯔꯗ ꯌꯦꯡꯕꯅꯦꯕ ꯃꯥꯏꯅꯁ ꯊ꯭ꯔꯤ ꯁꯣꯛ ꯂꯩꯔꯝꯃꯦꯕ ꯑꯗꯨꯒꯤ ꯗꯣꯛꯇꯔꯅ ꯈꯔ ꯀꯩꯅꯣ ꯇꯧꯕꯤꯌꯨ ꯈꯣꯠꯄꯤꯌꯨꯅ ꯏꯁꯄꯦꯛ ꯎꯞꯄꯣꯅ ꯍꯥꯏꯔꯛꯄꯅꯦ ꯑꯩꯅ ꯏꯁꯄꯦꯛꯇꯣ ꯎꯞꯄꯗꯣ ꯏꯀꯥꯏꯕ ꯀꯩꯕꫭꯏ ꯎꯞꯇꯕ
ꯎ ꯀꯩꯅꫭ ꯀꯟꯇꯦꯛ ꯂꯦꯟꯁ ꯀꯨꯝꯕ ꯍꯥꯞꯄꯁꯨ ꯌꯥꯔꯝꯒꯅꯤꯗ
ꯍꯣꯏ ꯑꯗꯨꯒꯨꯝꯕ ꯑꯃ ꯍꯥꯞꯄꯗꯤ ꯃꯨꯛ ꯐꯕ ꯑꯩꯗꯤ ꯁ꯭ꯄꯦꯛ ꯎꯞꯄꯗꯣ ꯏꯀꯥꯏꯕ ꯍꯥꯏꯇꯥꯔꯦ ꯗꯨꯒꯤ ꯎꯞꯇ ꯂꯩꯔꯤꯅꯤ
ꯀꯥꯏꯔꯤ ꯉꯥꯏ ꯁꯣꯛꯄ ꯍꯦꯟꯖꯤꯟꯒꯤꯅꯤꯀꯣ
ꯑꯗꯨꯖꯨ ꯑꯃꯨꯛ ꯄꯈꯠꯄ
ꯎꯝ ꯎꯝ
ꯈꯪꯗꯦ ꯃꯤꯠꯁꯦ ꯁꯣꯛꯄ ꯁꯣꯛꯈ꯭ꯔꯗꯤ ꯄꯥꯛ ꯐꯕꯁꯦ
ꯍꯦꯟꯖꯟꯕꯩ ꯁꯔꯨꯛ ꯈꯛꯇꯅꯤꯗ ꯚꯥꯏ
ꯑꯗꯣ ꯍꯥꯟꯅ ꯁ꯭ꯄꯦꯛ ꯎꯞꯄꯝꯃꯒ ꯍꯧꯖꯤꯛ ꯎꯞ ꯇꯧꯕ ꯖꯥꯠꯅꫭꯁꯤꯅꯤ ꯑꯩꯅ ꯈꯪꯅꯤꯡꯉꯤꯁꯤ
ꯈꯪꯗꯦꯗ ꯃꯁꯤ ꯃꯇꯥꯡꯁꯦ ꯑꯩꯁꯨ ꯃꯨꯟꯅ ꯈꯪꯕ ꯈꯪꯎꯗꯦ
ꯏꯃꯥꯟꯅꯕ ꯑꯝ ꯂꯩꯌꯦꯕ ꯍꯥꯟꯅ ꯑꯉꯥꯡ ꯑꯣꯏꯔꯤꯉꯩꯗꯒꯤ ꯁ꯭ꯄꯦꯠ ꯑꯗꯨꯝ ꯎꯄꯛꯄ ꯃꯥꯏꯗꯣ ꯑꯗꯨꯝ ꯃꯃꯤꯠꯇꯣ ꯐꯖꯅ ꯁꯣꯛꯑꯦꯕꯀꯣ ꯑꯗꯣ ꯍꯧꯖꯤꯛ ꯏꯁꯄꯦꯛ ꯎꯞꯈꯤꯗ꯭ꯔꯦꯕ ꯑꯗꯣ ꯀꯃꯥꯏꯅ ꯇꯧꯔꯤꯅꯣ ꯁꯤꯅꯦ ꯑꯩꯅ ꯈꯪꯅꯤꯡꯉꯁꯤ ꯍꯥꯏꯗꯤ ꯃꯣꯏꯁꯤ ꯐꯔ
ꯃꯣꯏꯗꯤ ꯀꯩꯁꯨ ꯎꯞꯇ꯭ꯔꯦꯕ ꯍꯧꯖꯤꯛ ꯑꯗꯨꯝ ꯑꯩ ꯊꯦꯡꯅꯕ ꯀꯥꯟꯗ
ꯀꯗꯧꯔꯦ ꯊꯦꯡꯅꯕ ꯀꯥꯟꯗ ꯁꯨꯝ ꯎꯞꯇ꯭ꯔꯦꯕ ꯃꯣꯏꯗꯤ ꯑꯩꯗꯤ ꯑꯩꯅ ꯂꯥꯏ ꯅꯪ
ꯃꯣꯕꯥꯏꯜ ꯗꯇꯥꯁꯤꯅ ꯀꯩꯅꯣ ꯉꯁꯤ ꯀꯔꯤꯝ ꯁꯤꯖꯤꯟꯅꯗ꯭ꯔꯤꯕ ꯑꯩ ꯍꯟꯗ꯭ꯔꯦꯠ ꯄꯥꯔꯁꯦꯟ ꯂꯥꯛꯏꯁꯦ ꯀꯃꯥꯏꯅ ꯇꯧꯔꯤꯅꯣ ꯈꯪꯗ꯭ꯔꯅꯦ
ꯅꯪ ꯀꯩꯅꯣ ꯑꯣꯇꯣ ꯑꯞꯗꯦꯠꯀꯨꯝꯕ ꯀꯩꯅꯣꯒꯨꯝꯕ ꯊꯝꯕ꯭ꯔꯦ ꯌꯦꯡꯉꯨꯗꯅ
ꯐꯣꯟꯗꯣ ꯑꯣꯇꯣ ꯑꯞꯗꯦꯠꯀꯨꯝꯕ ꯀꯩꯒꯨꯝꯕ ꯊꯝꯕ꯭ꯔꯦ ꯌꯦꯡꯉꯨ
ꯀꯔꯤꯝ ꯊꯝꯗꯤꯅꯦ ꯀꯃꯥꯏꯅ ꯇꯧꯔꯤꯖꯥꯠꯅꯣ ꯁꯨꯃꯥꯏꯅ ꯑꯃꯨꯛ ꯍꯦꯛ ꯁꯨꯔꯛꯀꯅꯦꯕ ꯁꯤ ꯆꯦꯛ ꯇꯧꯒꯦ ꯑꯩ ꯀꯞ ꯂꯩꯇꯦ
ꯍꯥꯏꯗꯤ ꯀꯩꯅꯣꯒꯨꯝꯕ ꯇꯣ ꯑꯞꯗꯦꯠ ꯀꯨꯝꯕ ꯀꯩꯅꯣꯒꯨꯝꯕ ꯊꯝꯕꯗꯣ ꯑꯩꯁꯨ ꯑꯃꯨꯃꯨꯛꯇꯤ ꯇꯧꯋꯦ ꯑꯗꯣ ꯀꯩꯅꯣꯗꯤ ꯇꯧꯗꯦ ꯍꯥꯏꯒꯤ ꯑꯃꯨꯛꯃꯨꯛꯇꯤ ꯇꯧꯋꯦ ꯑꯩꯒꯤꯁꯨ ꯀꯅꯣ ꯈꯪꯗꯅ ꯂꯣ
ꯀꯩꯅꯅꯣ ꯈꯪꯗꯦꯅꯦ ꯃꯁꯥꯏ ꯑꯩꯁꯨ ꯉꯁꯤ ꯑꯃꯛꯈꯠꯁꯤ ꯀꯦꯝ ꯁꯤꯖꯤꯟ ꯑꯗꯨꯔ ꯑꯣꯏꯦ
ꯑꯃꯨꯛꯨꯛ ꯌꯥꯎꯕꯅꯤ ꯚꯥꯏ ꯀꯩꯅꯣꯒꯨꯝꯕ ꯑꯣꯇꯣ ꯑꯞꯇꯦꯛꯀꯨꯝꯕ ꯁꯤꯠꯇꯤꯡꯗ ꯆꯪꯉ ꯑꯣꯇꯣ ꯑꯞꯗꯦꯛꯀꯨꯝꯕ ꯀꯩꯒꯨꯝꯕ ꯊꯝꯕ꯭ꯔꯦ ꯌꯦꯡꯉꯨ ꯑꯗꯨ
ꯌꯥꯔꯥ ꯏꯁꯨ ꯅꯠꯇꯕꯗ
ꯑꯩꯒꯤꯅ ꯑꯃꯨꯛ ꯐꯥꯏꯚ ꯖꯤ ꯍꯥꯞꯄꯅꯤꯅ
ꯎꯝ ꯐꯥꯏꯚ ꯖꯤꯁꯤꯅ ꯑꯃꯨꯛ ꯐꯔꯦꯗ
ꯍꯥꯏꯗꯤ ꯐꯥꯏꯚ ꯖꯤꯁꯤꯅ ꯑꯃꯨꯛ ꯍꯥꯞꯄꯒ ꯐꯥꯏꯚ ꯖꯤ ꯍꯥꯞꯄꯗꯤ ꯑꯃꯨꯛ ꯑꯟꯂꯤꯃꯤꯇꯦꯠ ꯑꯣꯏꯕꯅꯦꯕ ꯅꯪ ꯐꯥꯏꯚ ꯖꯤ ꯁꯞꯄꯣꯔꯠ ꯇꯧꯗꯕ꯭ꯔꯣ
ꯎꯝ ꯑꯩꯒꯤꯁꯤꯗꯤ ꯇꯧꯗ꯭ꯔꯦ
ꯍꯥꯏꯕꯁꯤ ꯁꯞꯄꯣꯔꯠ ꯇꯧꯕ ꯑꯃ ꯁꯤꯟꯇꯣꯛꯑꯗꯅ
ꯁꯤꯜꯂꯗꯕꯅꯤ ꯚꯥꯏ ꯃꯅꯥꯇꯩ ꯆꯥꯗ ꯂꯩꯔꯤꯅꯦ
ꯍꯥꯏꯗꯤ ꯍꯥꯏꯗꯤ ꯀꯩꯅꯣꯁꯨ ꯑꯃꯨꯛ ꯅꯦꯠꯋꯥꯛ ꯉꯥꯛꯇꯒꯤꯁꯨ ꯅꯠꯇꯅꯀꯣ ꯀꯩꯅꯣ ꯑꯂꯤꯃꯤꯇꯤꯡ ꯉꯥꯛꯇꯒꯤ ꯋꯥꯠꯗꯨꯅ ꯅꯠꯇꯅ ꯅꯦꯠꯋꯥꯛꯀꯤ ꯏꯁꯄꯤꯠ ꯀꯩꯀꯩ ꯂꯣꯏ ꯈꯦꯠꯅꯔꯛꯦꯕ
ꯎꯝ ꯑꯗꯨꯕꯨꯗꯤ ꯏꯕꯥꯟꯗꯅ ꯏꯕꯥꯟ ꯖꯟꯅꯤꯅ ꯎꯝ
ꯍꯦꯜꯂꯛꯑꯦꯕ ꯑꯗꯨꯅ ꯍꯥꯏꯗꯤ ꯌꯥꯝꯅ ꯀꯩꯅꯣ ꯇꯧꯕ ꯑꯃ ꯄꯥꯏꯗ꯭ꯔꯒꯁꯨꯀꯣ ꯍꯥꯏꯕꯗꯤ ꯁꯞꯄꯣꯔꯠ ꯇꯧꯕ ꯑꯃ ꯄꯥꯏꯕꯗꯤ ꯐꯕ꯭ꯔꯅ ꯈꯜꯂꯦ
ꯎꯝ
ꯍꯥꯏꯗꯤ ꯀꯩꯅꯣ ꯇꯧꯔꯒ ꯐꯥꯏꯚ ꯖꯤ ꯄꯨꯊꯣꯛꯑꯒ ꯐꯥꯏꯚ ꯖꯤ ꯁꯤꯖꯤꯟꯅꯕꯤꯗ꯭ꯔꯗꯤ ꯀꯩ ꯀꯥꯟꯅꯅꯤ ꯍꯥꯏꯗꯤ ꯀꯥꯟꯅꯕꯗꯨ ꯂꯧꯒꯗꯧꯅꯦꯕ
ꯅꯤ
ꯎꯝ ꯀꯩꯗꯧꯔꯝꯃꯤꯅꯣ ꯅꯍ
ꯑꯩ ꯀꯩꯁꯨ ꯊꯣꯏꯗꯣꯛꯄꯗꯤ ꯇꯧꯗꯦ ꯑꯗꯨꯝ ꯍꯧꯒꯠꯂꯛꯑꯒ ꯃꯥꯏ ꯃꯤꯠ ꯇꯥꯊꯣꯛꯑꯒ ꯕ꯭ꯔꯦꯛꯐꯥꯁ ꯆꯥꯂꯣꯏꯗꯉꯥꯏꯁꯤꯗ
ꯎꯝ ꯑꯩꯁꯨ ꯀꯩꯅꯗꯣ ꯑꯩꯁꯨ ꯇꯨ ꯃ ꯍꯧꯕꯂ ꯇ ꯅꯥꯏꯔꯤ ꯎꯝ ꯕ꯭ꯔꯁ ꯅꯨꯡꯒꯥꯝ ꯇꯧꯗ꯭ꯔꯤ
ꯌꯥꯎꯠꯤ ꯌꯦꯉꯦꯅꯗꯗꯦ
ꯎꯝ
ꯑꯩꯗꯣ ꯁꯨꯝ ꯀꯩꯅꯣꯝ ꯁꯨꯝ ꯌꯦꯡꯉꯣꯗꯨꯗ ꯅ꯭ꯌꯨꯁꯄꯦꯄꯔꯗ ꯑꯦꯅꯤ ꯆꯪꯉꯛꯄ
ꯑꯩꯗꯣ ꯉꯔꯥꯡꯗꯣ ꯈꯔ ꯇꯨꯝꯕ ꯊꯦꯡꯉꯕ ꯑꯗꯨꯒꯤ ꯀꯩꯅꯣ ꯀꯩꯅꯣꯝꯃ ꯂꯣꯏꯁꯤꯟꯒꯦꯅ ꯑꯦꯛꯖꯥꯝꯁꯨ ꯀꯨꯏꯗ꯭ꯔꯦꯗꯅ ꯑꯩꯈꯣꯏꯒꯤ ꯁꯨꯝ ꯂꯥꯏ ꯑꯃ ꯁꯨꯝ ꯄꯥꯔꯝꯕ ꯑ ꯄꯨꯡꯗꯣ ꯌꯦꯡꯨꯀꯥꯟ ꯊꯦꯡꯅꯔꯝꯕ